ꯇꯥꯕ꯭ꯔꯣ
ꯑꯧ ꯇꯥꯏꯌꯦ
ꯀꯩꯗꯧꯔꯤꯒꯦ ꯑꯩ ꯅꯉꯣꯟꯗꯧ ꯇꯧꯔꯨꯀꯣꯀꯣ ꯁꯨꯡꯆꯠ ꯆꯠꯇꯕ
ꯑꯣ ꯑꯣ ꯑꯗꯨ ꯅꯪ ꯀꯩꯗꯧꯔꯤꯅꯣ ꯅꯪꯗꯤ
ꯑꯩ ꯍꯧꯖꯤꯛ ꯑꯁꯨꯝ ꯐꯃꯨꯡꯗ ꯂꯩꯔꯤꯕ
ꯑꯣ ꯐꯃꯨꯡꯗ
ꯆꯥꯛ ꯆꯥꯕꯁꯨ ꯈꯔ ꯉꯟꯕ ꯑꯗꯣ ꯑꯉꯥꯡꯁꯨ ꯇ꯭ꯋꯏꯁꯟ ꯇꯧꯕ ꯂꯣꯏꯔꯒꯀꯣ ꯑꯩ ꯉꯁꯥꯏꯗꯒꯤ ꯐꯣꯟ ꯋꯥꯔꯤ ꯁꯅꯥꯅꯤꯡꯔ ꯂꯩꯈ꯭ꯔꯕꯅꯦꯕ
ꯑꯣ
ꯎꯝ
ꯅꯡꯒꯤ ꯑꯉꯥꯡꯗꯨ
ꯑꯁ ꯑꯩꯈꯣꯏꯒꯤ ꯊꯕꯛ ꯁꯨꯕꯤ ꯅꯨꯄꯤ ꯑꯅꯣꯏꯕꯤꯗꯣ
ꯎꯝ
ꯑꯣ ꯃꯥꯁꯨ ꯑꯃꯨꯛ ꯂꯥꯛꯑꯦꯕ ꯍꯧꯖꯤꯛ
ꯑꯣ ꯍꯣꯏ ꯑꯣ ꯑ ꯑꯣ
ꯎꯝ
ꯃꯥꯗꯣ ꯀꯔꯤꯅꯣ ꯎꯝ ꯉꯥꯍꯩꯅꯦ ꯉꯥꯍꯩ ꯑꯆꯧꯕꯤ ꯀꯤꯂꯣ ꯀꯦꯖꯤ ꯅꯥꯏꯟꯇꯤ ꯄ꯭ꯂꯁꯅꯦ ꯃꯥꯜꯂꯣ
ꯑꯣ ꯑꯣ ꯃꯥ ꯍꯧꯖꯤꯛ ꯀꯟꯅ ꯅꯣꯛꯔꯤ ꯑꯩꯅꯀꯣ ꯃꯆꯤꯟꯗꯣ ꯈꯨꯄꯥꯛꯅ ꯄꯛꯄꯣꯛ ꯄꯛꯄ ꯈꯨꯄꯥꯛꯥꯛ ꯊꯥꯏꯑꯕ ꯅꯣꯛꯀꯅꯨꯅꯀꯣ
ꯑꯣ ꯅꯪ ꯉꯃꯣꯔ
ꯅꯪ ꯉ ꯆꯧ ꯆꯥꯏꯕ
ꯅꯪ ꯉꯃꯔ ꯍꯥꯏꯕ
ꯑꯦ ꯉꯥꯃꯨꯗꯨꯗꯤ ꯍꯧꯖꯤꯛꯇ ꯑꯩ ꯏꯅꯥꯛꯇ ꯆꯪꯔꯛꯑꯦ
ꯑꯣ ꯍꯣ
ꯎꯝ ꯎꯝ
ꯅꯣꯏꯗ ꯉꯥꯃꯨ ꯃꯥꯗꯨꯁꯨ ꯂꯥꯛꯏꯗꯅ
ꯑꯣ ꯑꯣ ꯉꯥꯃꯨ ꯑꯣ ꯉꯥꯃꯨ ꯉꯥꯃꯨ ꯉꯥꯃꯨ ꯃꯥꯟꯕꯗꯨꯗꯤ ꯑꯉꯥꯡ ꯂꯧꯍꯟꯈ꯭ꯔꯦ ꯑꯩ ꯉꯀ꯭ꯔꯥ ꯃꯥꯟꯕꯗꯨꯅ ꯍꯧꯖꯤꯛ ꯁꯅꯥꯔ ꯂꯩꯍꯧꯕꯅꯦ
ꯑꯣ ꯉꯁ ꯉꯁꯦꯡꯅꯤꯀꯣ ꯅꯪ ꯑꯗꯨꯗꯤ ꯑ
ꯉꯁꯦꯡ ꯍꯥꯏꯕ ꯇꯥꯔꯦ
ꯈꯤꯪ ꯄꯤꯛꯇ
ꯑꯍꯩ ꯑꯩ ꯏꯁꯀꯤꯟ ꯏꯁꯀꯤꯟꯒꯗꯣ ꯑꯦꯂꯔꯖꯤ ꯊꯣꯛꯇꯅꯀꯣ ꯑꯩ ꯁꯥꯎꯅꯤꯡꯕꯁꯤ ꯂꯣꯏꯔꯦ
ꯀꯩꯗꯧꯔꯒꯦ ꯅꯪ ꯉꯁꯤ ꯏꯁꯤꯡ ꯑꯃꯣꯠꯄꯗ ꯆꯠꯄ
ꯑꯃꯣꯠꯄꯗ ꯆꯠꯄ ꯅꯠꯇꯦꯕ ꯑꯩ ꯅꯪ ꯅꯪꯒꯤ ꯇꯋꯦꯜꯗꯣ ꯑꯗꯨ ꯌꯥꯝ ꯃꯣꯠꯄ ꯃꯥꯜꯂꯤꯀꯣ
ꯀꯝꯕ ꯇꯧꯕ ꯑꯗꯨ ꯑ ꯀꯅꯤ
ꯅꯪꯒꯤ ꯇꯧꯋꯦꯜ ꯑꯃ ꯕ꯭ꯂꯦꯛꯀ ꯋꯥꯏꯠꯀ ꯆꯠꯄ ꯇꯧꯋꯦꯜꯗꯣ ꯑꯗꯨ ꯂꯩꯔꯝꯕ ꯑꯩꯁꯦ ꯃꯥꯏ ꯇꯥꯊꯣꯛꯄ ꯂꯣꯏꯔꯒ ꯏꯁꯀꯤꯟ ꯀꯦꯌꯔ ꯇ ꯇꯧꯕ ꯂꯣꯏꯔꯒ ꯑꯩ ꯈꯤꯇꯪ ꯇꯩꯊꯣꯛꯀꯦꯅ ꯇꯩꯊꯣꯔꯛꯄꯗ ꯑꯂꯦ ꯂꯣꯏꯔꯦ ꯂꯣꯏꯔꯦ ꯂꯣꯏꯔꯦ ꯍꯥꯀꯠꯆꯕꯅꯀꯣ
ꯑꯣ ꯑꯣ ꯑꯣ ꯅꯪꯒꯤ ꯇꯋꯦꯜ ꯂꯩꯇ꯭ꯔꯕꯣ ꯑꯣ ꯅꯒꯤ ꯃꯤ ꯀꯇ ꯍꯧꯌꯥ ꯁꯤꯦ ꯍꯥꯏꯔꯒ ꯑꯗꯨꯃꯥꯏꯅ ꯆꯠꯄ꯭ꯔꯥ ꯅꯪꯕꯣ
ꯂꯍꯦ ꯅꯍꯥꯟ ꯑꯩꯒꯤ ꯇꯋꯦꯜꯗꯣ ꯅꯪꯒꯤ ꯀꯥꯗ ꯑꯩꯅ ꯀꯩꯅꯣ ꯃꯥꯏ ꯇꯥꯔꯒ ꯊꯝꯂꯝꯝꯕ ꯑꯗꯨꯗ ꯑꯩ ꯂꯧꯊꯣꯛꯄ ꯀꯥꯎ ꯅ ꯁꯤ ꯀꯗꯥꯏ ꯇꯧꯋꯦꯕꯅꯣꯅ ꯊꯨꯠꯄ ꯂꯣꯏꯔꯒ ꯍꯥꯀꯠꯆꯑ ꯈꯣꯠꯂꯦꯅ ꯇꯧꯔꯒ ꯉꯍꯩꯗꯨꯅꯀꯣ
ꯑꯣ
ꯍꯥꯏꯁꯤꯅ ꯁꯤꯗꯤ ꯀꯩꯅꯣꯒꯤꯅꯦ ꯉꯀ꯭ꯔꯥꯒꯤꯅꯦ ꯍꯥꯏꯕ
ꯉꯀ꯭ꯔꯥꯗ ꯇꯦꯒꯣ ꯑꯣ ꯉꯀ꯭ꯔꯥꯒꯤ ꯑꯣ ꯑꯩꯈꯣꯏ ꯁ꯭ꯋꯥꯏꯗ ꯑꯩ ꯉꯀꯥ ꯅꯠꯇꯦ ꯑꯩꯗꯤ ꯑ ꯎꯝ
ꯀꯩꯅꯣ ꯑꯗꯨꯗꯤ ꯉꯝꯃꯨ
ꯑꯩꯗꯤ ꯀꯞꯅꯦ
ꯒ꯭ꯂꯥꯁ ꯀꯥꯞꯕ ꯑꯣ ꯃꯕꯨꯛ ꯇꯤꯡꯕ ꯒ꯭ꯂꯥꯁ ꯀꯥꯞꯇꯣ
ꯍꯩ ꯅꯠꯇꯦꯍꯦ ꯐꯤꯒꯔ ꯇꯥꯕ ꯒ꯭ꯂꯥꯁ ꯀꯞꯇꯣ ꯅꯪ ꯈꯪꯛꯇꯄꯣ
ꯇꯤ ꯑꯩ ꯄꯨꯟꯁꯤꯗ ꯎꯗꯕ ꯃꯕꯨꯛ ꯑꯇꯤꯡꯕ ꯉꯥꯛꯇ ꯎꯕ ꯅꯪꯁꯨ ꯇꯤꯡꯉ ꯂꯩꯕꯗꯨꯗ ꯑꯗꯨꯒꯤ ꯅꯪꯅ ꯃꯊꯟꯇ ꯒ꯭ꯂꯥꯁ ꯀꯞꯅ ꯊꯣꯟꯖꯤꯜꯂꯤꯗ꯭ꯔꯅ ꯈꯜꯂꯤꯕ
ꯍꯣꯏ ꯅꯠꯇꯦ ꯅꯠꯇꯦ ꯑꯗꯨꯗꯣ ꯄꯥꯎ ꯂꯥꯟꯕꯅꯤꯅ ꯑꯩ ꯊꯕꯛ ꯌꯥꯝꯅ ꯐꯥꯕꯤ ꯐꯖ ꯌꯥꯗ ꯑ ꯉꯍ ꯍꯥꯏꯗꯤ ꯃ ꯌꯥꯝ ꯎ ꯫
ꯉꯍꯩꯅ ꯅꯪꯁꯦ ꯉꯀ꯭ꯔꯥ ꯉꯀ꯭ꯔꯥ ꯃꯕꯨꯛ ꯊꯣꯛꯄ ꯉꯀ꯭ꯔꯥꯗꯨꯅꯦꯅ ꯍꯥꯏꯔꯛꯄꯀꯣ
ꯑꯣ ꯍꯥꯏ
ꯑꯩꯗꯤ ꯉꯀ꯭ꯔꯥꯗꯤ ꯉꯀ꯭ꯔꯥ ꯉꯀ꯭ꯔꯥꯒ ꯇꯧꯒꯦꯅ ꯍꯥꯏꯕꯗꯨꯗ ꯑꯁ ꯑꯩꯗꯤ ꯉꯛꯄ꯭ꯔꯥ ꯆꯠꯅꯤꯡꯉꯦꯕ ꯕꯨꯛ ꯑꯗꯣ ꯀꯩꯅꯣ ꯑꯣ ꯎꯇꯤꯒꯨꯝꯕꯗ ꯆꯥꯕ ꯀꯥꯟꯗ ꯆꯠꯅꯤꯗꯣ ꯍꯥꯎꯔꯅꯤ ꯃꯕꯨꯁꯨ ꯀꯣꯊꯣꯛꯑꯒꯅ ꯍꯥꯏꯕꯅꯦꯕ ꯑꯁ ꯃꯤꯅꯤꯍꯦ ꯀꯩꯅꯣ ꯍꯣꯏ ꯉꯀ꯭ꯔꯥꯗꯣꯅ ꯍꯥꯏꯕ
ꯎꯝ
ꯄꯨꯛꯂꯥꯎꯕꯤꯔꯣ ꯍꯜꯂꯣ
ꯁ ꯄꯤ ꯉꯁꯦꯡ ꯉꯁꯦꯡ ꯄꯤꯛꯇꯛ ꯄꯤꯛꯑꯒ ꯑꯁꯣꯛ ꯑꯆꯥꯎ ꯑꯁꯤ ꯅꯪ ꯆꯥꯕ ꯉꯝꯕ꯭ꯔꯣꯅꯦ
ꯑꯗ ꯉꯁꯤ ꯁꯦꯡꯁꯨ ꯌꯥꯝꯅ ꯍꯥꯎꯋꯦ ꯑꯩ ꯅꯍꯥꯟ ꯑꯩꯈꯣꯏ ꯕꯥꯖꯤꯅꯀꯣ
ꯑꯩꯗꯤ ꯏꯆꯥꯁꯨ ꯏꯊꯟꯗ ꯑꯗꯨꯝ ꯆꯥꯏꯌꯦ ꯍꯥꯎꯋꯦ ꯑ ꯄꯤꯛꯂꯁꯨꯀꯣ ꯑꯗꯨꯝ ꯁꯥꯏꯕ ꯌꯥꯕꯗꯣ ꯀꯨꯗꯨꯠ ꯀꯨꯗꯨꯠꯅꯀꯣ
ꯑꯁ ꯅꯪꯗꯤ ꯀꯩꯅꯣꯝꯅꯤꯗꯅ ꯑꯗꯨꯗꯤ ꯀꯨꯗꯨꯠ ꯀꯨꯠ
ꯅꯪ ꯉꯁꯤ ꯌꯥꯝ ꯍꯔꯥꯎꯕ ꯃꯥꯜꯂꯤꯀꯣ
ꯑꯩ ꯍꯔꯥꯎꯗꯦ ꯅꯪ ꯑꯩꯗꯣ ꯈꯪꯉꯕ ꯅꯁꯦꯡꯁꯨ ꯃꯊꯟꯇ ꯆꯥꯏ ꯍꯥꯏꯕꯗꯣ
ꯂꯩꯌꯦꯡ ꯉꯁꯥꯏ ꯑ ꯍꯥꯎꯕꯅꯦꯍꯦ ꯑꯩ ꯑꯩꯒꯤꯗꯤ ꯀꯩꯅꯣꯅꯦ ꯄꯨꯛꯂꯥꯎꯕꯤ ꯁꯤꯜꯚꯔ ꯁꯤꯜꯚꯔ ꯀ꯭ꯂꯞꯇꯣ ꯑꯗꯨꯅꯦ
ꯁꯤꯜꯚꯔ ꯀ꯭ꯂꯞꯇꯨꯅꯦ
ꯁꯕ ꯁ
ꯁꯤꯜꯚꯔ ꯀ꯭ꯂꯥꯞꯀ ꯈꯪꯗ꯭ꯔꯣ ꯑꯁ ꯍꯥꯎꯕꯅꯦ ꯄꯨꯈ꯭ꯔꯤꯗꯒ ꯊꯥꯗꯔꯀꯥꯟꯗ ꯄꯇꯡ ꯄꯇꯡ ꯄꯇꯡ ꯂꯥꯎꯅ ꯊꯝꯕꯥꯜ ꯃꯅꯥꯛꯇ ꯆꯣꯡꯕꯗꯣ
ꯑꯣ ꯑꯩꯗꯤ ꯑꯍꯥꯟꯕꯅꯤ ꯁꯤꯜꯚꯔ ꯀ꯭ꯂꯕ ꯇꯥꯕ ꯑꯩꯗꯤ ꯑꯍꯥꯟꯕꯅꯤ
ꯅꯪ ꯈꯪꯗ꯭ꯔ ꯃꯥꯅ ꯒꯣꯜꯗꯦꯟ ꯀ꯭ꯂꯕꯀ ꯂꯩꯕꯅꯦ ꯑꯩꯈꯣꯏ ꯕꯥꯖꯤ ꯀꯣ ꯅꯍꯥꯟ ꯊꯥꯏꯅ ꯒꯣꯜꯗꯦꯟ ꯀꯞ ꯅꯨꯡꯀꯞ ꯌꯥꯝ ꯂꯩꯔꯛꯑꯦꯕ
ꯑꯣ
ꯄꯨꯛꯂꯥꯎꯕꯤ ꯒꯣꯜꯗꯦꯟ ꯀ꯭ꯂꯞꯁ ꯉꯥꯃꯨ ꯉꯥꯃꯨ ꯀ꯭ꯂꯞꯁꯅꯀꯣ ꯉꯥꯗꯤ ꯃꯈꯜ ꯃꯈꯜ ꯂꯩꯌꯦ ꯅꯪ ꯈꯪꯗ꯭ꯔ ꯃꯥꯜꯂꯦ ꯅꯪꯗꯤ ꯀꯥꯏꯗ ꯂꯩꯒꯦ
ꯑꯩꯗꯤ ꯍꯧꯖꯤꯛ ꯕ꯭ꯔꯥꯖꯤꯜꯗ ꯂꯩꯌꯦ
ꯕ꯭ꯔꯥꯜ ꯅꯪ ꯕ꯭ꯔꯥ ꯃꯅꯨꯡꯗ ꯂꯩꯕ ꯌꯥꯕ꯭ꯔꯣ
ꯕ꯭ꯔꯥꯖꯤꯜ ꯍꯥꯏꯕ ꯑꯁꯤ ꯑꯁꯤ ꯉꯁꯤꯁꯨ ꯃꯅꯥ ꯄꯪꯕꯅꯤ
ꯑꯩꯗꯤ ꯑꯥ ꯑꯥ ꯀꯩꯅꯣ ꯃꯅꯨꯡꯗ ꯂꯩ ꯍꯥꯏꯕꯗꯨꯗꯀꯣ ꯑꯣ ꯑꯣ ꯕ꯭ꯔꯥꯖꯤꯜꯗ
ꯑꯣ ꯅꯪ ꯅꯪꯗꯨꯅꯤꯀꯣ ꯑ ꯀꯩꯅꯣ ꯉꯁꯤ ꯃꯅꯥ ꯄꯥꯅꯤꯡꯉꯤ ꯍꯥꯏꯕꯗꯣ
ꯍꯜꯂꯣ ꯀꯔꯤꯕ
ꯑꯁꯤꯗꯨꯗꯤ ꯇꯥꯗ‌ꯦ ꯍꯧꯖꯤꯛꯁꯨ
ꯀꯔꯤꯕ
ꯑꯁ ꯀꯩꯁꯨ ꯍꯥꯏꯗ‌ꯦꯗ
ꯑꯦ ꯑꯦ ꯑꯩꯗꯤ ꯅꯪ ꯑꯥꯗ ꯀꯩꯅꯣ ꯇꯧꯔ ꯅꯪ ꯅꯪ ꯕ꯭ꯔꯥꯖꯤꯜꯗ ꯑꯥ ꯅꯦꯃꯥꯔꯒꯤ ꯈꯣꯡꯎꯞ ꯁꯨꯔꯤꯕ‌ꯣ
ꯍꯣꯏ ꯅ‌ꯦꯃꯥꯔꯒꯤ ꯈꯣꯡꯎꯞ ꯁꯨꯔꯤꯌꯦ ꯅꯪꯒꯤ ꯅ‌ꯦꯃꯥꯔꯒꯤ ꯈꯣꯡꯎꯞꯐꯥꯎ ꯁꯨꯕ ꯐꯪꯗꯦꯀꯣ ꯑꯁ ꯅꯨꯡꯉꯥꯏꯇꯦꯗ
ꯑꯦ ꯅꯍꯥꯟ ꯑꯩ ꯀꯩꯅꯣ ꯃꯥꯒꯤ ꯐꯨꯔꯤꯠ ꯈꯣꯡꯒ꯭ꯔꯥꯎ ꯂꯧꯔꯛꯑꯒ ꯀꯣ ꯃꯥꯅ ꯑꯩꯉꯣꯟꯗ ꯍꯥꯞ ꯑꯣꯟꯅ ꯄꯤꯔꯛꯄꯅꯦꯕ ꯑꯩꯅ
ꯑꯣ ꯑꯣ
ꯑꯦ ꯅꯪ ꯉꯝꯁꯨ ꯉꯝꯗꯅ ꯑꯩ ꯏꯂꯦꯟꯒ ꯆꯠꯂꯒꯦ ꯍ‌ꯦꯂꯦꯟꯗꯣ
ꯑꯣ ꯅꯪꯒꯤ ꯕ꯭ꯔꯥꯖꯤꯜꯗ ꯄꯨꯔꯤꯅꯕ ꯃꯤ ꯕꯔꯥꯖꯤꯜ ꯑꯣꯏꯔꯝꯃꯅꯤ
ꯑꯦ ꯑꯗꯨ ꯍꯥꯏꯔꯅꯨ ꯍꯥꯏꯕꯗꯣ ꯎꯝ ꯑꯩꯗꯤ ꯀꯩꯅꯣꯅꯦ ꯍꯤꯂꯦꯟꯅꯦ ꯍꯤꯂꯦꯟ ꯍꯤꯂꯦꯟ ꯇꯧꯕꯗꯣ
ꯏꯂꯦꯟꯗꯤ ꯈꯪꯗꯦ ꯑꯩ ꯍꯂꯦꯟꯗꯤ
ꯑꯣ ꯍꯤꯂꯦꯟ ꯍꯂꯦꯟꯕ
ꯍꯤꯂ‌ꯦꯟꯗꯤ ꯈꯪꯗꯦꯕ ꯍꯂꯦꯟꯗꯤ ꯈꯪꯉꯦꯕ
ꯍꯥ ꯀꯅꯥ ꯈꯪꯉ‌ꯦꯕ
ꯍꯤꯂꯦꯟꯗꯤ ꯈꯪꯗꯦꯕ ꯑꯩꯗꯣ ꯍꯥꯂꯦꯟꯗꯤ ꯈꯪꯉꯦ ꯍꯥꯏꯕ
ꯑꯣ ꯑꯣ ꯍꯂꯦꯟꯗꯣ ꯑꯩꯈꯣꯏ ꯏꯃꯥꯟꯅꯕꯅꯦ ꯑꯩ ꯀꯥꯎꯋꯦ ꯍꯤꯂꯦꯟꯁꯨ ꯂꯩꯕ ꯍꯥꯂꯦꯟꯁꯨ ꯑꯃ ꯂꯩꯕ ꯑꯅꯤꯅꯦꯕ ꯑꯗꯨꯒ ꯍꯨꯏꯂꯣꯡ ꯍꯥꯏꯕ ꯑꯃꯁꯨ ꯂꯩꯕ ꯅꯦꯕ ꯎꯝ ꯑꯣ ꯃꯤꯡꯗꯣ ꯑꯃ ꯑꯅꯤꯅꯦꯕ ꯑꯗꯨꯒ ꯔꯣꯅꯥꯟꯗꯣꯗꯣ
ꯔꯣꯅꯦꯟꯗꯣꯗ‌ꯣ ꯈꯪꯕ꯭ꯔꯣ
ꯑꯍꯣ ꯔꯣꯅꯥꯟꯗ‌ꯣ ꯗꯨꯅ ꯀꯗꯥꯏꯗꯒꯤꯅꯣ
ꯏꯌꯥꯝꯕꯅꯦꯕ ꯑꯩꯒꯤ ꯍꯦꯛ ꯄꯣꯛꯃꯤꯟꯅꯕ ꯏꯄꯥꯒꯤ ꯃꯕꯨꯡꯅꯦꯕ ꯑꯩꯒꯤ ꯏꯄꯥꯒꯤ ꯃꯌꯥꯝꯕꯅꯦꯕ ꯑꯩꯗꯤ ꯑꯉꯥꯡꯅꯦꯕ ꯔꯣꯅꯥꯜꯗꯣꯗꯣ ꯍꯟꯗꯛ ꯄꯣ ꯑꯥꯎ ꯍꯟꯗꯛ ꯄꯣꯕꯒꯤꯀꯣ ꯑꯥ ꯔꯣꯅꯥꯟꯗꯣꯗꯣ ꯑꯩꯅ ꯒꯦꯝꯗꯣ ꯀꯩꯅꯣ ꯉꯝꯍꯜꯂꯔꯣꯏꯁꯦ ꯑꯗꯣ ꯀꯩꯅꯣ ꯋꯥ ꯑꯥ
ꯒꯦꯝ ꯉꯝꯍꯜꯂꯔꯣꯏ ꯁꯦ
ꯑꯩꯅ ꯉꯝꯍꯟꯗꯕꯅꯦ ꯔꯣꯅꯥꯟꯗꯣꯗꯣ ꯅꯪ ꯋꯥꯁꯨ ꯋꯥꯔꯦ ꯌꯨꯝ ꯑꯣꯏꯅ ꯂꯥꯛꯔꯣ ꯑꯗꯣ ꯑꯩꯈꯣꯏ ꯏꯌꯥꯝꯕ ꯑꯃ ꯁꯥꯟꯅꯔꯦꯕ ꯑꯥ ꯀꯔꯤꯕ ꯑꯥ ꯑꯩꯈꯣꯏ ꯏꯌꯥꯝꯕ ꯑꯃ ꯅꯦꯝꯔꯒ ꯃꯀꯣꯏꯒ ꯌꯥꯎꯕꯗꯣ
ꯀꯅꯥꯅꯣ ꯀꯅꯥꯅꯣ ꯃꯃꯤꯡ ꯍꯥꯏꯔꯛꯑꯣ
ꯀꯩꯩꯅ‌ꯣꯅꯤꯗ ꯑ ꯃꯥꯗꯤ ꯑ ꯀꯩꯩꯅ‌ꯣꯅꯤꯗ ꯎꯝ ꯑꯩꯈꯣꯏ ꯑꯥ ꯑꯩꯈꯣꯏ ꯏꯌꯥꯝꯕ ꯑꯃ ꯀꯔꯤ ꯃꯃꯤꯡꯗꯣ ꯏꯌꯥꯝꯕ ꯑꯁ ꯑꯩ ꯑꯩꯈꯣꯏ ꯏꯌꯥꯝꯕ ꯌꯥꯝꯃꯟꯗꯅꯀꯣ ꯑꯩꯈꯣꯏ ꯏꯌꯥꯝꯕ ꯀꯩꯅꯣꯗꯣ ꯃꯀꯣꯏ ꯌꯥꯎꯕ ꯀꯥꯎꯕ ꯅꯠꯇꯦꯕ ꯑꯁꯣꯝꯗ ꯑꯩ ꯊꯕꯛ ꯑꯃ ꯇꯧꯔ ꯂꯩꯕ ꯑꯗꯨꯒꯤ ꯏꯌꯥꯝꯕ ꯀꯩꯅꯣꯗꯣ ꯃꯀꯣꯏ ꯌꯥꯎꯕꯗꯣ ꯅꯝꯕꯔ ꯅꯝꯕꯔ ꯀꯌꯥꯅꯣꯒ ꯄꯨꯕꯗꯣ ꯅꯝꯕꯔ ꯇꯦꯟꯅ ꯄꯨꯕꯗꯣ
ꯑꯣ ꯅꯌꯥꯝꯕ
ꯃꯁꯤꯅꯗꯅ
ꯏꯃꯥ ꯏꯌꯥꯝꯕ ꯃꯦꯛꯁꯤꯗꯣ ꯑꯗꯣ ꯑꯗꯨꯁꯨ ꯃꯥꯁꯨ ꯉꯝꯍꯜꯂ ꯅꯪ ꯉꯝꯕ꯭ꯔꯅ ꯇ꯭ꯔꯥꯏ ꯇꯧꯔꯣꯅ ꯍꯂꯦꯟꯗꯨ ꯅꯪꯅ ꯀꯩꯅꯣ ꯇꯧꯔꯅ ꯑꯩꯅ ꯊꯥꯈꯤꯕꯅꯦ
ꯑꯣ ꯑꯣ ꯑꯣ ꯑꯁ ꯆꯤꯡꯒꯤ ꯃꯦꯛꯁꯤꯗꯨꯗꯤ ꯌꯥꯗꯦꯕꯥꯗꯣ
ꯑꯩ ꯑꯗꯨ ꯍꯩꯅꯗ꯭ꯔꯦ ꯑꯗꯣ ꯑꯩꯈꯣꯏ ꯏꯌꯥꯝꯕ ꯑꯃꯗꯣ ꯍꯥꯞꯄꯛ ꯀꯅꯤ ꯍꯥꯞꯄꯦꯞꯔꯥ ꯑꯈꯣꯏ ꯏꯌꯥꯝꯕ ꯑꯃꯥ ꯂꯩꯌꯦꯕ ꯑꯩ ꯃꯣꯏ ꯃꯣꯏꯀꯣ ꯕꯣꯜꯗ ꯈꯛꯇ ꯊꯥꯕꯒꯤꯀꯣ ꯃꯣꯏ ꯃꯃꯤꯡꯁꯨ ꯂꯣꯏꯅ ꯀꯥꯎꯔꯕ ꯍꯥꯄꯦꯠ
ꯑꯅ ꯌꯥꯝ ꯫
ꯑꯦ ꯫ ꯍꯥꯄꯦꯠ ꯑꯃꯁꯨ ꯂꯩꯌꯦꯕ ꯃꯥꯁꯨ ꯁꯥꯟꯅꯕꯅꯦꯕ ꯑꯩꯈꯣꯏ ꯌꯨꯝꯗꯗꯤ ꯍꯥꯄꯦꯠ ꯍꯥꯄꯦꯠ ꯍꯥꯏꯕ ꯑꯩꯈꯣꯏꯅ ꯑꯗꯨꯝ ꯍꯥꯄꯦꯠ ꯍꯥꯄꯦꯠ ꯍꯥꯏꯕ ꯃꯥꯗꯣ ꯕꯣꯜ ꯁꯅꯕ ꯆꯠꯂꯒ ꯃꯃꯤꯡꯗꯣ ꯍꯣꯡꯗꯣꯛꯄ ꯌꯥꯏ ꯀꯔꯤ ꯑꯣꯏꯅ ꯀꯧꯔꯝꯒꯦ ꯍꯟꯗꯛꯀꯤ ꯋꯥꯔꯜ ꯀꯞꯇ
ꯑꯩꯌꯥ ꯅꯌꯥꯝꯕ ꯈꯣꯢꯉꯣꯟꯗ ꯍꯪꯉꯕ꯭ꯔꯣ
ꯑꯩ ꯁꯤ ꯀꯝꯄꯅꯤꯗ ꯊꯕꯛ ꯇꯧꯕꯒꯤꯀꯣ ꯐꯣꯟꯒ ꯇꯧꯕ ꯁꯪꯗ꯭ꯔꯦ ꯀꯩ ꯑꯣꯏꯅ ꯊꯝꯔꯝꯖꯥꯠꯔꯥ ꯍꯥꯄꯦꯠꯇꯣ
ꯑꯁ ꯑꯝꯕꯄꯦꯗꯨꯔ ꯅꯪ ꯑꯩ
ꯑꯝꯕꯄꯦ ꯑꯣꯏꯅ ꯍꯥꯏꯔꯨꯕ ꯑꯃ
ꯑꯝꯕꯦꯗꯀ ꯫
ꯑꯩꯈꯣꯏ ꯌꯨꯝꯗꯗꯤ ꯍꯄꯦ ꯍꯄꯦ ꯀꯧꯕꯗꯨꯗ ꯑꯣ ꯑꯦꯝ ꯕꯥꯟꯄꯦ ꯍꯥꯢꯕ ꯫
ꯑꯣ ꯍꯥꯞꯄꯦ ꯍꯥꯞꯄꯦ ꯀꯧꯕ꯭ꯔꯥ ꯅꯣꯏꯗ ꯑꯩꯍꯥꯛ
ꯄꯦ ꯍꯥꯏꯕ꯭ꯔꯥ
ꯑ ꯅꯪꯒꯤ ꯅꯌꯥꯝꯕ ꯃꯃꯤꯡꯐꯥꯎ ꯅꯊꯥꯟꯇ
ꯅꯠꯇꯦ ꯀꯥꯎꯕ ꯅꯠꯇꯦꯕ ꯑꯩꯈꯣꯏ ꯌꯨꯝꯗꯗꯤ ꯍꯥꯄꯦꯠ ꯄꯦꯠ ꯇꯧꯔꯒ ꯃꯣꯏꯗꯤ ꯋꯥꯔꯜ ꯀꯞꯇ ꯊꯣꯛꯛꯈ꯭ꯔꯒ ꯃꯃꯤꯡꯗꯣ ꯄꯪꯍꯥꯞꯇ ꯍꯥꯞꯆꯤꯜꯂꯝꯃꯅꯦꯕ ꯑꯗꯨꯒꯤꯅꯦꯕ ꯑꯩꯈꯣꯏꯗꯤ ꯍꯥꯄꯦꯠ ꯍꯥꯄꯦ ꯍꯥꯄꯦ ꯍꯥꯏꯔꯒ ꯀꯣ ꯑꯩꯈꯣꯏ ꯢꯃꯥ ꯏꯌꯥꯝꯕ ꯅꯤꯔꯃꯥꯔꯗꯤ ꯂꯥꯛꯈ꯭ꯔꯦꯕ
ꯍ ꯅꯃꯔꯗꯨꯁꯨ ꯌꯥꯝ ꯊꯤꯅ ꯀꯞꯈ꯭ꯔꯦꯗꯅ ꯃꯥꯁꯨ
ꯑꯣ ꯑꯣ ꯌꯨꯝꯗ ꯍꯧꯖꯤꯛ ꯀꯩꯅꯣ ꯍꯤꯡꯒꯣꯜ ꯁꯦꯡꯅ ꯂꯩꯈ꯭ꯔꯦ ꯑꯩꯈꯣꯏ ꯔꯣꯅꯜꯗꯣꯗꯨꯅ ꯑꯩꯈꯣꯏ ꯏꯌꯥꯝꯕ ꯔꯣꯅꯜꯗꯣꯗꯨꯅ ꯀꯣꯟ ꯐꯦꯡꯍꯜꯂꯤ ꯑꯩꯅ
ꯑ
ꯍꯧꯖꯤꯛꯀꯣ ꯃꯦꯁꯤꯒ ꯍꯥꯔꯄꯦꯞꯀ ꯃꯕꯥꯅꯤ ꯈꯛꯇꯅꯦ
ꯏꯕꯥꯅꯤ ꯃꯣꯏ ꯃꯕꯥꯅꯤꯗ ꯑꯩ ꯇꯧꯒꯦ ꯂꯥꯛꯈꯤꯁꯟꯅꯣ ꯀꯔꯤ ꯑꯣꯏꯅ ꯊꯝꯃꯦꯕ ꯃꯕꯥꯅꯤ ꯃꯃꯤꯡꯗꯨꯕꯨ
ꯃꯦꯁꯤꯒ ꯑꯝꯕ ꯄꯦ ꯍꯥꯏꯕꯅꯦ ꯅꯪꯒꯤꯗꯣ ꯈꯤꯇꯪ ꯅꯪ ꯆꯤꯝꯒꯤ ꯑꯣꯏꯔꯝꯒꯗꯧ ꯃꯥꯂꯦ ꯆꯤꯝꯒꯤ ꯃꯦꯛꯁꯤꯒ ꯍꯥꯞꯄꯦꯟ ꯫
ꯑꯦ ꯫
ꯍꯥ ꯫
ꯃꯕꯥꯅꯤ ꯍꯟꯗꯛꯀꯤ ꯋꯥꯔꯜ ꯀꯞꯇ ꯀꯩ ꯊꯝꯃꯦꯕ ꯀꯔꯤ ꯊꯝꯃꯦꯕꯃꯥ ꯍꯥꯄꯦꯞꯇꯣ
ꯍꯥꯄꯦꯞ ꯍꯥꯏꯕ ꯅꯠꯇꯦ ꯑꯝꯕꯄꯦ ꯍꯥꯏꯕꯅꯦꯕ
ꯍꯝꯕ ꯄꯦꯗꯣ ꯍꯝꯕ ꯄꯦꯕ
ꯍ ꯍꯣꯏ
ꯑꯣ ꯃꯥ ꯑꯥꯗ ꯆꯠꯂꯒ ꯑꯃꯨꯛ ꯍꯝꯕꯄꯦꯅ ꯊꯣꯛꯂꯛꯑꯝꯅꯤꯕ ꯑꯩꯈꯣꯏ ꯌꯨꯝꯗꯗꯤ ꯍꯥꯄꯦꯞ ꯍꯥꯄꯦꯠ ꯍꯥꯄꯦꯞ ꯀꯧꯕꯅꯦꯕ
ꯑꯁ ꯍꯥꯄꯦꯞ ꯍꯥꯄꯦꯞ ꯀꯧꯕꯅꯦ ꯅꯣꯏꯕꯨꯣ
ꯑꯣ ꯑꯩꯈꯣꯏ ꯌꯨꯝꯗꯗꯤ ꯑꯗꯨꯝ ꯍꯥꯄꯦꯠ ꯍꯥꯄꯦꯠ ꯍꯥꯄꯦꯠꯅ ꯑꯗꯨꯝ ꯀꯧꯔ